ꯍꯜꯂꯣ ꯇꯥꯕ꯭ꯔꯥ
ꯇꯥꯏ ꯍꯣꯏ
ꯎꯝ ꯀꯩꯗꯧꯔꯤꯒꯦ
ꯍ ꯁꯦꯝ ꯄꯣꯏꯁꯟꯅꯦ ꯐꯝꯃꯒ ꯂꯩꯌꯦ
ꯍꯨꯝ ꯍꯨꯝ ꯎꯝ
ꯗ꯭ꯌꯨꯇꯤꯗꯤ ꯑꯣ ꯗ꯭ꯌꯨꯇꯤ ꯑꯥꯔꯁꯇꯤ ꯑꯣꯏꯌꯦ ꯑꯗꯨꯕꯨ ꯑꯩꯅ ꯔꯨꯝꯗ ꯂꯥꯛꯑꯔꯒ ꯀꯣ ꯃꯤ ꯌꯥꯝꯗꯕꯒꯤ
ꯑꯣ
ꯀꯁꯇꯃꯔ ꯂꯩꯗꯕꯒꯤ ꯀꯩꯅꯣ ꯇꯧꯕꯅꯤꯗ
ꯉꯥꯏꯔꯝꯒꯅꯤꯗ
ꯎꯝ
ꯁꯟꯗꯦꯒꯨꯝꯕꯗ ꯀꯣꯏꯕ ꯆꯠꯂꯣ
ꯆꯠꯀꯦ ꯆꯠꯄꯗꯤ ꯑꯗꯨꯝ ꯌꯥꯏꯌꯦ ꯑꯗꯨꯕꯨ ꯄꯩꯁꯥꯒꯤ ꯄ꯭ꯔꯣꯕ꯭ꯂꯦꯝ ꯈꯛꯇꯅꯤꯅꯦ
ꯑꯗꯨꯅꯦ ꯄꯩꯁꯥꯁꯦ ꯑꯗꯨꯝ ꯇꯤꯡꯉꯦ ꯆꯠꯊꯣꯛꯑꯗꯤꯀꯣ
ꯎꯝ
ꯆꯠꯊꯣꯛꯑꯗꯤ ꯆꯥꯝꯃꯉꯥꯗꯤ ꯁꯣꯏꯗ꯭ꯔꯦ
ꯍꯣꯏ ꯆꯥꯛ ꯊꯣꯡꯗ꯭ꯔꯤꯕꯣ ꯅꯣꯏꯗꯤ ꯀꯩꯗꯧꯔꯤꯒꯦ
ꯍꯣꯡꯗ꯭ꯔꯤꯗ ꯋꯥꯂꯤꯌꯦ ꯍꯧꯖꯤꯛ ꯃꯔꯤ ꯇꯥꯗ ꯉꯥꯏꯔꯤꯦ
ꯄꯨꯨꯡꯗ ꯂꯩꯕꯗꯨꯕꯨ ꯅꯨꯡꯉꯥꯏꯕ꯭ꯔꯣ
ꯅꯨꯡꯉꯥꯏ ꯍꯥꯏꯇꯥꯔꯦ ꯎ
ꯅ ꯍꯥꯟꯗꯤ ꯀꯦꯩꯅꯣ ꯅꯪ ꯏ ꯃꯇꯣꯟ ꯈꯣꯏꯗꯁꯨ ꯑꯗꯨꯝ ꯂꯩꯕ ꯅꯠꯇ꯭ꯔꯣ
ꯑꯧ ꯃꯔꯛ ꯃꯔꯛꯇ ꯂꯩꯕ ꯆꯠꯂꯦ
ꯎꯝ
ꯍꯗꯥꯛꯇꯂ ꯏꯇ꯭ꯔꯦꯗ
ꯆꯨꯝꯗ ꯂꯩꯕꯗꯣ ꯅꯨꯡꯉꯥꯏꯕꯅꯤꯅꯦ
ꯎꯝ ꯌꯨꯝꯗ ꯂꯩꯕꯅ ꯈ꯭ꯋꯥꯏ ꯕꯦꯁꯅꯦ ꯑ ꯐꯤ ꯁꯥꯔꯝꯃꯔꯣꯏꯅꯦ ꯅꯪ ꯗꯤꯌꯥꯗ ꯆꯗꯕꯅꯤꯅ
ꯍꯧꯖꯤꯛ ꯁꯤꯗ ꯂꯩꯕꯒꯤꯦ ꯁꯥꯈ꯭ꯔꯦꯗ
ꯎꯝ
ꯌꯨꯝꯗ ꯂꯥꯛꯂꯒ ꯐꯤ ꯈꯛꯇ ꯁꯥꯔꯒ ꯂꯩꯅꯤꯡꯉꯦ ꯑꯗꯨꯕꯨ ꯌꯥꯗꯕꯒꯤꯅꯤꯗ ꯄꯩꯁꯥ ꯍꯥꯏꯕꯁꯨ ꯗꯔꯀꯥꯔ ꯂꯩꯕꯅꯤꯅ
ꯁꯥꯔꯒ ꯄꯩꯁꯥꯗꯣ ꯍꯥꯏꯗꯤ ꯁꯥꯖꯤꯜꯂꯒ ꯎꯗꯔ ꯇꯧꯍꯜꯂꯣ ꯑꯗꯨꯒ ꯁꯥꯔꯣ ꯑꯗꯨꯒ ꯌꯣꯜꯂꯣ ꯑꯗꯨꯒ ꯄꯩꯁꯥ ꯆꯥꯔꯅꯤ ꯗꯅꯤ
ꯑꯗꯨ ꯌꯣꯟꯅꯕꯁꯨ ꯐꯖꯅꯁꯨ ꯁꯥꯕ ꯍꯩꯔꯕꯅꯤꯅ ꯑꯩꯈꯣꯏꯒꯤ ꯈꯛꯇ ꯑꯗꯨꯝ ꯄꯪꯁꯥ ꯁꯥꯕꯗꯨꯅꯤꯅꯦ
ꯎꯝ ꯑꯩꯈꯣꯏꯅ ꯁꯦꯟꯅꯕꯗꯤ ꯌꯥꯕꯀꯣ
ꯎꯝ ꯎꯝ
ꯑꯩꯁꯨ ꯑꯩꯁꯨ ꯑꯗꯨꯃꯛꯅꯤ ꯇꯧꯔꯤꯁꯦ
ꯎꯝ ꯍꯥꯏ ꯑꯩꯈꯣꯏꯒꯤ ꯈꯛꯇ ꯁꯥꯕꯔꯁꯨ ꯌꯥꯝ ꯀꯥꯟꯅꯕꯅꯦ ꯃꯤꯉꯣꯟꯗ ꯂꯩꯕꯁꯨ
ꯑ ꯀꯅꯥ
ꯎꯝ ꯐꯤ ꯁꯥꯕ ꯍꯩꯕꯁꯦ ꯌꯥꯝ ꯀꯥꯟꯅꯕꯗꯤ ꯂꯩꯕꯅꯤꯔꯦ
ꯑꯗꯨꯅꯦ ꯏꯊꯟꯇꯒꯤꯀꯣ ꯑꯗꯨꯝ ꯁꯥꯔꯒ ꯑ ꯑꯩꯈꯣꯏꯅ ꯂꯧꯅꯤꯡꯕꯩ ꯃꯑꯣꯡꯗ ꯁꯥꯔꯅꯤ ꯑꯃꯨꯛ ꯐꯅꯦꯛꯁꯤꯁꯨ ꯆꯥꯎꯗ꯭ꯔꯗꯤ ꯁꯦꯠꯄ ꯅꯨꯡꯉꯥꯏꯇꯕꯅꯤꯅꯦ ꯉꯛꯇꯤ ꯉꯛꯄꯅꯦ ꯁꯥꯕꯒꯤꯗꯣ ꯈꯟꯖꯜꯂꯣꯝ ꯃꯔꯤ ꯑꯃ ꯑꯃ ꯑꯃ ꯑꯃ ꯑꯃ ꯈꯛꯇꯪꯗꯅ ꯀꯩꯅꯣ ꯇꯧꯔꯤꯗ
ꯎꯝ
ꯍꯗ
ꯃꯤꯉꯣꯟꯗ ꯂꯤꯁꯤꯡ ꯇꯔꯨꯛ ꯇꯔꯦꯠ ꯄꯤꯔꯒ ꯂꯩꯕ ꯁꯔꯨꯛꯄꯨꯗꯤꯒ ꯌꯥꯝ ꯐꯕꯅꯤ ꯑꯗꯨ ꯑꯩꯈꯣꯏꯒꯤ ꯈꯛꯇꯁꯨ ꯁꯥꯕ ꯍꯩꯕꯗꯣ
ꯈ꯭ꯋꯥ ꯦꯁ ꯅꯗꯅ ꯍꯥ ꯅꯕꯒ ꯌꯥꯗꯒꯣ
ꯌꯥꯗꯦ ꯑꯗ ꯑꯩꯤꯁꯦ ꯌꯥꯗ꯭ꯔꯦꯗ ꯅ ꯍꯥ ꯅꯥꯕꯗꯒꯤ ꯑꯗꯨꯝ ꯅꯥꯕꯒꯤ ꯇꯥꯏꯞꯇ ꯑꯗꯨꯝ ꯂꯩꯔꯦ
ꯑꯩꯁꯨ ꯅꯥꯒꯦꯗ ꯇꯧꯕ ꯑꯗꯨꯒꯤ ꯑꯁ ꯄꯨꯔꯥ ꯆꯦꯛꯁꯤꯟꯗꯗꯤ ꯌꯥꯗꯕꯅꯦ
ꯎꯝ
ꯆꯥꯛꯇꯤ ꯆꯥꯡ ꯅꯥꯏꯅ ꯆꯥꯕ꯭ꯔꯣ ꯍꯥꯏꯗꯤ ꯅꯣꯏꯗꯣ ꯄꯨꯡ ꯕ꯭ꯔꯦꯛꯐꯥꯁ ꯇꯧꯔꯒ ꯄꯨꯡ ꯔꯣ ꯑꯗꯨꯋꯥꯏꯗ ꯆꯥꯕ꯭ꯔꯣ
ꯌꯨꯝꯗꯨꯒꯤ ꯑꯗꯨꯝ ꯆꯥꯔꯒ ꯆꯠꯀꯅꯤꯗ ꯇꯦꯟ ꯊꯥꯔꯇꯤꯗ ꯆꯠ ꯄꯀ ꯍꯣꯏ ꯇꯦꯟ ꯊꯥꯔꯇꯤꯗ ꯆꯠꯂꯒ ꯑꯗꯨꯝ ꯅꯥꯏꯟ ꯊꯥꯔꯇꯤꯗ ꯍꯜꯂꯛꯑꯦ
ꯑꯣ
ꯏꯃꯥꯟꯅꯕꯤ ꯑꯅꯤꯗꯨꯅ ꯇꯨꯋꯦꯜ ꯐꯣꯔꯇꯤ ꯐꯥꯏꯚꯇ ꯆꯠꯂꯒ ꯑꯦꯂꯚꯦꯟ ꯐꯣꯔꯇꯤ ꯐꯥꯏꯚꯇ ꯂꯥꯛꯄ
ꯊꯦꯡꯉ
ꯎꯝ ꯁꯤꯦꯉ
ꯃꯊꯟꯇ ꯊꯣꯡꯉ ꯆꯥꯔꯗꯤ ꯐꯩ
ꯎꯝ
ꯍꯥꯎꯔꯝꯒꯅꯤ
ꯃꯣꯏꯒꯤꯗꯤ ꯌꯥꯗꯦꯗ ꯃꯣꯏꯒꯤ ꯆꯥꯛꯇꯨꯗꯤ ꯑꯩꯈꯣꯏꯒ ꯆꯥꯕ ꯌꯥꯗꯕꯅꯤ
ꯁꯗꯦꯗ ꯁꯟꯗꯦꯗ ꯑꯣꯐ꯭ꯔꯣ
ꯁꯟꯗꯦꯗ ꯑꯣꯐ ꯅꯠꯇꯦ ꯑꯩꯈꯣꯏꯗꯤ ꯃꯜꯂꯤꯗ ꯑꯅꯤꯈꯛꯇ ꯑꯣꯏꯕꯀꯣ ꯑꯣꯐꯇ
ꯅꯨꯃꯤꯠ ꯑꯅꯤ ꯈꯛꯇ
ꯍꯣꯏ
ꯌꯥ ꯀꯩꯒꯤꯅꯣꯅꯦ ꯑꯗꯨꯕꯣ ꯌꯥꯝ ꯇꯦꯅ ꯄꯤꯔꯦꯅ
ꯎꯝ ꯊꯕꯛꯄꯨꯗꯤ ꯌꯥꯝ ꯋꯥꯕ ꯅꯠꯇꯕꯀꯣ ꯁꯠꯇ ꯑꯣꯏꯔꯁꯨ ꯑꯗꯨꯝ ꯌꯥꯗꯤ ꯌꯥꯕ ꯃꯑꯣꯡꯗ ꯂꯩꯕ
ꯑ ꯌꯥꯝ ꯐꯥꯏ
ꯎꯝ
ꯈ꯭ꯔꯤꯁꯃꯥꯁꯀꯤꯗꯤ ꯑꯃꯨꯛ ꯂꯥꯛꯒꯗ꯭ꯔꯣ ꯈꯨꯟꯗ
ꯃꯤꯁꯤꯁ ꯔꯀ ꯇ ꯃꯥꯗꯗ ꯗꯥꯔꯦꯛ ꯅꯣꯏ ꯁꯦꯟꯇꯤꯅꯔꯤꯗ ꯂꯥꯛꯂꯒꯦ ꯇ꯭ꯋꯦꯟꯇꯤ ꯇ꯭ꯋꯦꯟꯇꯤ ꯑꯦꯠꯇꯠꯇ ꯅꯠꯇ꯭ꯔꯣ
ꯑꯥꯎ ꯑꯣꯏꯔꯝꯒꯅꯤ ꯑꯩꯐꯥꯎ ꯆꯠꯂꯝꯂꯝꯗꯦ ꯈꯣꯠꯂꯝꯗꯦ ꯑꯩꯐꯥꯎ
ꯑꯗꯨꯗ ꯑꯣꯏꯔꯝꯒꯅꯤ ꯃꯥꯜꯂꯦ ꯑꯗꯨꯅ ꯑꯗꯨꯗ ꯑꯣꯏꯅ ꯂꯥꯛꯈ꯭ꯔꯁꯤꯔꯥ ꯈꯟꯂ
ꯑ
ꯈꯨꯟꯗ ꯂꯩꯕꯁꯤꯗꯤ ꯌꯥꯝ ꯅꯨꯡꯉꯥꯏꯒꯔꯝꯒꯅꯤꯅꯦ
ꯌꯥꯎꯅꯅꯨꯡ ꯉꯌꯦꯦ
ꯁꯟꯗꯦꯗꯤ ꯁꯤꯡꯖꯨꯒꯤ ꯅꯨꯃꯤꯠ ꯑꯣꯏꯔꯝꯒꯅꯤꯅꯦ
ꯑꯁ ꯀꯅꯥꯝ ꯂꯩꯇꯦꯗ ꯏꯊꯟꯇ ꯀꯃꯥꯏꯅ
ꯂꯩꯇꯕ꯭ꯔꯣ ꯅꯪꯒꯤ ꯃꯔꯨꯞꯁꯤꯡ
ꯂꯩꯇꯦ ꯃꯥꯏ ꯃꯥꯏ ꯊꯕꯛ ꯂꯣꯏ ꯑꯇꯣꯞ ꯑꯇꯣꯞꯄ ꯇꯣꯡꯉꯥꯜꯂꯒ ꯆꯠꯅꯈ꯭ꯔꯤꯗꯨꯕꯨ ꯀꯃꯥꯏꯅ ꯂꯩꯒꯗꯣꯏꯅꯣ
ꯑꯗꯨꯅꯦ ꯑꯉꯥꯡ ꯑꯣꯏꯔꯤꯀꯥꯟꯗꯅ ꯑꯗꯨꯝ ꯅꯨꯡꯉꯥꯏꯀꯣ
ꯎꯝ ꯑꯗꯨꯅꯦ ꯁꯟꯗꯦ ꯈꯨꯗꯤꯡꯅꯦ ꯆꯠꯂꯤꯁꯦ ꯑꯉꯥꯡ ꯑꯣꯏꯔꯤꯉꯩ ꯀꯥꯟꯗꯗꯤ ꯑꯗꯨꯒ ꯆꯠꯄꯗꯨꯁꯨ ꯊꯦꯡꯒꯦꯔꯥ ꯊꯦꯡꯉꯣꯏꯔꯥ ꯈꯪꯗꯦ ꯑꯗꯨꯝ ꯍꯜꯂꯛꯄꯗꯁꯨ ꯄꯨꯡ ꯇꯔꯦꯠ ꯇꯥꯔꯦ ꯑꯁ ꯀꯩꯗꯧ ꯃꯥꯜꯂꯦꯅ ꯀꯤꯖꯔꯒ ꯂꯥꯛꯄꯗꯣ
ꯍꯝ ꯍꯧꯖꯤꯛꯇꯤ ꯌꯥꯗꯦꯅꯦ ꯃꯥ ꯃꯥꯒꯤ ꯊꯕꯛ ꯂꯩꯕ ꯉꯥꯛꯇ ꯑꯣꯏꯕꯅꯤꯅ
ꯎꯝ
ꯎꯝ
ꯀꯩꯅꯣꯅꯦ
ꯀꯦꯝ ꯇꯧꯗꯦꯗ
ꯎꯝ ꯑꯉꯥꯡ ꯑꯣꯏꯔꯤꯀꯥꯟꯗꯅ ꯑꯗꯨꯝ ꯅꯨꯡꯉꯥꯏꯌꯦ ꯄꯨꯟꯁꯤꯁꯦ ꯑꯍꯟ ꯑꯣꯏ ꯇꯦꯟꯁꯟꯒꯤ ꯉꯥꯛꯇ ꯃꯔꯨꯞꯁꯤꯡꯒ ꯄꯨꯟꯕꯁꯨ ꯐꯪꯗ꯭ꯔꯦ
ꯎꯝ ꯀꯃꯥꯏꯅ ꯇꯧꯔꯒ ꯀꯃꯥꯏꯅ ꯇꯧꯔꯒ ꯍꯤꯡꯒꯗꯣꯏꯅꯣꯒꯤ ꯉꯥꯛꯇꯅꯦ ꯍꯧꯖꯤꯛꯀꯤ
ꯎꯝ
ꯑꯩꯈꯣꯏꯁꯨ ꯈꯜꯂꯨꯔꯒ ꯑꯉꯥꯡ ꯑꯣꯏꯔꯤꯉꯩ ꯀꯥꯟꯗ ꯑꯩꯈꯣꯏ ꯏꯃꯥ ꯕꯕꯥ ꯑꯩꯈꯣꯏꯗ ꯗꯤꯃꯥꯟ ꯇꯧꯕꯗꯣ
ꯑ ꯍꯧꯖꯤꯛꯀꯤ ꯑꯩꯈꯣꯏꯗ ꯑꯣꯏꯅ ꯇꯧꯔꯦꯅꯦ
ꯑ ꯍꯥ ꯍꯥ ꯍꯥ ꯑꯗꯨ ꯁꯤ ꯂꯩꯕꯤꯗꯗꯤ ꯌꯥꯔꯣꯏ ꯁꯤ ꯂꯩꯕꯤꯗꯗꯤ ꯌꯥꯔꯣꯏꯅ ꯑꯩ ꯐꯥꯎ ꯃꯌꯥꯝ ꯇꯧꯋꯤꯅꯦ ꯈ꯭ꯔꯤꯁꯃꯥꯁꯒꯨꯝꯕꯗ
ꯎꯝ
ꯈꯜꯂꯨꯔꯒ ꯏꯀꯥꯏꯕ ꯐꯥꯎꯔꯛꯑꯦ ꯏꯊꯟꯇ
ꯎꯝ ꯍꯧꯖꯤꯛꯇꯤ ꯑꯩꯈꯣꯏꯒꯤ ꯑꯋꯥꯕꯗꯣ ꯃꯣꯏꯗ ꯍꯥꯏꯗꯣꯛꯇ꯭ꯔꯦ ꯃꯣꯏꯅ ꯑꯋꯥꯕ ꯈꯛꯇ ꯑꯩꯈꯣꯏꯗ ꯍꯥꯏꯔꯒ ꯂꯩꯔꯦ ꯑꯩꯈꯣꯏ ꯃꯤꯗꯤ ꯍꯥꯏꯗ꯭ꯔꯤꯅ
ꯑꯗꯨꯅꯦ
ꯂꯩꯔꯁꯨ ꯑꯗꯨꯝ ꯂꯣꯠꯁꯤꯟꯕ
ꯎꯝ ꯍꯥꯏꯔꯗꯤ ꯃꯣꯏ ꯋꯥꯒꯅꯦꯅ ꯈꯜꯂꯒꯀꯣ
ꯑꯣ ꯌꯥꯝ ꯒ꯭ꯌꯥꯟ ꯇꯥꯈ꯭ꯔꯕ ꯃꯥꯜꯂꯦꯗ ꯅꯪꯁꯨ
ꯑꯩ ꯍꯟꯗꯛ ꯃꯔꯛ ꯒ꯭ꯌꯥꯟ ꯇꯥ ꯊꯣꯛꯑꯦ ꯅꯍꯥꯟꯗꯤ ꯒ꯭ꯌꯥꯟꯇ ꯇꯥꯗꯦ
ꯑ ꯆꯍꯤ ꯃꯇꯥꯡꯗ ꯑꯣꯏꯔꯛꯄ ꯃꯥꯜꯂꯦ
ꯎꯝ ꯑꯗꯨꯅꯦ ꯑꯣꯏꯔꯝꯃ ꯃꯥꯜꯂꯦ ꯑꯩꯁꯨ ꯑꯗꯨ ꯏꯊꯟꯇ ꯒ꯭ꯌꯥꯟꯇꯒꯤꯕ
ꯑꯍꯥ
ꯁꯤꯡꯖꯨꯒꯗꯤ ꯆꯥꯕ ꯐꯪꯕ꯭ꯔꯣ
ꯑꯗꯨꯝ ꯑꯩꯈꯣꯏ ꯁꯦꯝꯔꯥꯒ ꯆꯥꯏ ꯃꯔꯛ ꯃꯔꯛꯇꯗꯤ ꯌꯣꯟꯕꯁꯨ ꯝꯂꯩꯌꯦ ꯑꯗꯨ ꯑꯣꯏꯔꯁꯨ ꯑꯩꯈꯣꯏ ꯁꯦꯝꯃꯒ ꯑꯗꯨꯝ ꯍꯥꯎꯏꯗ ꯍꯣꯏ ꯆꯅꯤꯡꯉꯥꯗꯤ ꯑꯗꯨꯝ ꯁꯦꯝꯗꯣꯛꯄ
ꯎꯝ
ꯁꯤꯡꯖꯨꯗꯤ ꯊꯥꯗꯣꯛꯄ ꯌꯥꯗ꯭ꯔꯦꯅꯦ
ꯎꯝ
ꯎꯝ
ꯑꯗꯨꯅ ꯆꯥꯅꯤꯡꯉꯦꯕ ꯑꯗꯨꯝ
ꯎꯝ
ꯃꯅꯣꯛ ꯃꯣꯔꯣꯛ ꯌꯥꯎꯔꯗꯤ ꯃꯣꯔꯣꯛ ꯍꯥꯏꯒꯗꯕꯗꯣ ꯃꯣꯅꯣꯛ ꯒ ꯃꯣꯔꯣꯛ ꯃꯣꯔꯣꯛ ꯆꯥꯔꯗꯤ ꯑꯗꯨꯝ ꯆꯥꯏ ꯌꯥꯝ ꯆꯪꯉꯦ
ꯑ ꯍ
ꯆꯥꯗ꯭ꯔꯗꯤ ꯆꯥꯛ ꯆꯪꯗꯔꯦ
ꯑꯗꯨꯗꯅ ꯑꯩ ꯉꯔꯥꯡꯗꯒꯤ ꯅꯪꯕꯨ ꯀꯩꯅꯣ ꯇꯧꯁꯤꯔꯥ ꯈꯜꯂꯒ ꯂꯩ ꯑꯗ ꯇꯟꯕꯒꯤ
ꯌꯦ ꯀꯩꯒꯤ ꯇꯜꯂꯤꯕ ꯁꯨꯡꯇꯥꯟ ꯇꯟꯒꯅꯨ ꯉꯁꯤꯗꯩꯗꯤ ꯇꯜꯂꯅꯨꯀꯣ
ꯑꯗꯨꯒꯤ ꯏꯆꯦꯈꯣꯏꯒꯤ ꯃꯊꯛꯇ ꯂꯩꯕꯗꯣ ꯑꯗꯨꯗ ꯑꯣꯏꯅ ꯇꯧꯕꯅꯦ ꯉꯔꯥꯡꯗꯣ
ꯑꯣ
ꯑꯦ ꯉꯔꯥꯡ ꯈꯛꯇꯅꯦ ꯑꯩꯁꯨ ꯀꯩꯅꯣ ꯇꯧꯕꯗ
ꯎꯝ ꯑꯩꯅ ꯉꯛꯄꯁꯤꯗꯤ ꯉꯪꯕ꯭ꯔꯥ
ꯇꯝꯗ ꯇꯥꯕ
ꯈꯪꯉꯦ ꯈꯪꯉꯦ ꯌꯥꯝ ꯐꯔꯦꯅꯦ
ꯎꯝ
ꯁꯤꯡꯖꯨ ꯆꯥꯊꯣꯛꯑ
ꯎꯝ
ꯎ ꯍꯝ
ꯁꯤꯡꯖꯨ ꯆꯥꯅꯕꯁꯦ ꯏꯊꯟꯇ ꯑꯣꯏꯔꯗꯤ ꯑꯃꯨꯛ ꯍꯥꯎꯗꯕ ꯌꯥꯝ ꯌꯥꯝꯝ ꯂꯨꯏꯅꯦ